ꯍꯜꯂꯣ
ꯇꯥꯔꯕꯣ
ꯇꯥꯔꯦ ꯇꯥꯔꯦ
ꯌꯦꯔꯐꯤꯁ ꯑꯝꯇ ꯊꯤꯒꯦꯍꯦ ꯂꯥꯏꯔꯤꯛꯀ ꯇꯝꯈꯠꯂꯛꯄꯁꯦ ꯋꯥꯏꯅꯦ
ꯍꯦ ꯍꯦ ꯍꯦ ꯂꯥꯢꯔꯤꯛ ꯇꯝꯕꯁꯦ ꯋꯥꯏꯅꯦ ꯀꯥꯏꯁꯦ
ꯎ ꯁꯥꯥ
ꯈꯪꯗꯦ ꯕ꯭ꯔꯣ ꯃꯤ ꯇꯥꯏꯗꯦ ꯅꯪ ꯀꯦꯔꯣꯜ ꯀꯌꯥ ꯐꯪꯒꯦ
ꯍꯥꯥ
ꯃꯤꯠ ꯍꯥꯏꯗꯣꯛꯑꯕꯅꯤ ꯀꯦꯔꯣꯜ ꯀꯌꯥ ꯐꯪꯒꯦꯕꯗ
ꯃꯥ ꯐꯣꯔ ꯍꯟꯗ꯭ꯔꯦꯗ ꯀꯠꯇꯦꯅ ꯍꯥꯏꯕ꯭ꯔꯣ
ꯑ ꯐꯥꯏ ꯎꯝ
ꯀꯣ ꯇꯤꯀꯦꯜ ꯇ ꯃꯅ ꯑꯦꯂꯦꯛꯇ꯭ꯔꯤꯀꯦꯜ ꯇꯝꯕ ꯅꯨꯄꯤ ꯑꯃ ꯌꯥꯎꯕ ꯋꯥꯅꯤ ꯇꯃꯦꯡꯂꯣꯡꯗꯒꯤ
ꯎ ꯉꯥꯏ ꯇ ꯀ ꯌꯧ
ꯑꯩꯅ ꯋꯥꯔꯤ ꯇꯧꯒꯦ ꯅꯝꯕꯔꯒ ꯂꯣꯏ ꯂꯧꯁꯜꯂꯦ ꯑꯗꯨꯒ ꯑꯉꯥꯡ ꯑꯃꯒ ꯋꯥꯔꯤ ꯗꯧ ꯂꯩꯔꯝꯕꯩ ꯋꯥꯅꯦ
ꯍꯦ ꯍꯦ ꯍꯥ ꯍꯥ
ꯑꯩꯅ ꯋꯥꯔꯤ ꯇꯧꯒꯦ ꯅꯝꯕꯔꯗꯨ ꯂꯧꯁꯜꯂꯦ ꯑꯗꯨꯒ ꯑꯉꯥꯡ ꯑꯃꯅ ꯍꯣꯏ ꯍꯣꯏ ꯇꯧꯖꯔꯁꯨꯅꯣ ꯑꯩꯅ ꯑꯇꯣꯞꯄ ꯑꯩ ꯑꯗꯨꯝ ꯇꯜꯂꯕ ꯋꯥꯔꯤ ꯇꯧꯕ ꯋꯥꯅꯤ ꯍꯥꯏꯗꯣꯛ ꯀꯩꯅꯣꯝꯗꯤ ꯇꯧꯔꯝꯃꯣꯏꯕ ꯈꯪꯉꯦꯕ ꯉꯁꯤꯅ ꯄꯥꯔꯁ ꯗꯦꯅꯤꯅ ꯑꯗ ꯑꯩ ꯑꯣ ꯑꯩ ꯇꯜꯂꯕ ꯑꯗꯨꯝ ꯃꯣꯏ ꯑꯉꯥꯡ ꯌꯦꯡꯖꯔꯖꯅꯤꯗꯅ ꯐꯥꯔꯃꯥꯁꯤ ꯁꯥꯇ꯭ꯔꯈꯩ ꯐꯥꯔꯃꯥꯁꯤ ꯁꯥꯇ꯭ꯔꯈꯩ ꯀꯔꯝꯒꯥꯟ ꯁꯨꯇꯤ ꯊꯥꯕꯅꯣ ꯈꯪꯗꯦ ꯉꯥꯏꯕꯅꯦꯕ ꯁꯨꯛꯊꯣꯛ ꯊꯣꯛꯂꯛꯇꯦ ꯋꯥꯅꯤ
ꯋꯥꯔꯤꯁꯦ
ꯈꯪꯒꯗꯧꯕ ꯉꯁꯥꯏꯗꯣ ꯑꯩꯗꯣ ꯌꯦꯛꯖꯝꯒꯤ ꯃꯥꯠꯇꯨꯒ ꯇꯨꯝꯕꯒ ꯍꯧꯒꯠꯂꯛꯄꯒꯤ ꯒ꯭ꯌꯥꯟꯃꯦꯅ ꯑꯝꯇꯥ ꯇꯥꯗ꯭ꯔꯕ ꯢꯁꯥꯗꯣ
ꯀꯌꯥ ꯐꯪꯒꯦ
ꯐꯪꯗꯦꯗ ꯚꯥꯢ ꯑꯩ ꯊ꯭ꯔꯤ ꯍꯟꯗ꯭ꯔꯦꯠꯀ ꯀꯌꯥꯅꯣꯝꯇ ꯐꯪꯉꯦ ꯑꯩꯠꯇꯤꯨꯛꯇ ꯐꯪꯉꯦ
ꯑꯣ ꯔꯍꯨꯟꯗꯤ
ꯑꯗ ꯈꯪꯗꯦ ꯚꯥꯏ ꯍꯪꯗꯦ ꯑꯩꯁꯨ ꯃꯥꯁꯨ ꯅꯨꯡꯉꯥꯏꯔꯝꯃꯣꯏꯅ ꯀꯩꯁꯨ
ꯎꯝ
ꯑꯗ ꯑꯩꯗꯣ ꯁꯨꯝ ꯇꯧꯐꯝ ꯈꯪꯗ꯭ꯔꯦꯅ ꯑꯩꯗꯣ ꯕꯥꯁꯤ ꯈꯣꯡꯒꯦꯅ ꯊꯣꯛꯂꯛꯄꯅꯤꯗ ꯑꯗ ꯅꯪ ꯂꯩꯕ꯭ꯔꯥ ꯅꯪ ꯆꯠꯃꯤꯟꯅꯁꯦꯅ ꯍꯪꯒꯦ ꯇꯧꯕ ꯑꯗꯩ ꯅꯪꯁꯨ ꯐꯣꯟ ꯄꯥꯏꯔꯛꯇ꯭ꯔꯦ ꯑꯗꯩ ꯑꯗꯨꯃꯥꯏꯅ ꯂꯩꯔꯦ ꯍꯥꯏꯔꯦ ꯑꯗꯩ ꯑꯩ ꯂꯟꯆꯟꯗꯨ ꯐꯣꯟ ꯇꯧꯕꯅꯤ ꯂꯟꯆꯟꯁꯨ ꯄꯥꯏꯔꯛꯇ꯭ꯔꯦ
ꯑꯗꯩ ꯒꯧꯇꯝ ꯒꯧꯇꯝꯁꯤ ꯀꯣꯜ ꯇꯧꯒꯦ ꯇꯧꯕ ꯒꯧꯇꯝꯁꯤꯒꯤ ꯅꯝꯕꯔꯁꯦ ꯑꯃꯨꯛ ꯌꯥꯎꯔꯝꯗꯕ ꯑꯗꯣ ꯅꯪ ꯁ꯭ꯀꯣꯜꯔ ꯑꯣꯢꯕ ꯂꯩꯗꯅ ꯀꯧꯇꯝꯒꯤ ꯅꯝꯕꯔ ꯑꯝꯇ ꯄꯤꯔꯛꯑꯣ ꯍꯥꯢꯒꯦ ꯇꯧꯕꯅꯦ ꯂꯤꯌꯑꯣꯗ ꯑꯃꯨꯛ ꯐꯣꯟ ꯔꯤꯌꯣꯒꯤ ꯅꯝꯕꯔ ꯂꯧꯔꯦ ꯀꯧꯇꯝꯗꯣ ꯃꯣꯏ ꯃꯅꯥꯛꯇ ꯂꯩ ꯑꯃ ꯊꯣꯛꯂꯛꯑꯣ ꯍꯥꯏꯒꯦ ꯇꯧꯕꯅꯦ
ꯑꯥ
ꯄꯥꯛꯇꯕ ꯑꯉꯥꯡꯗꯨꯅ ꯐꯣꯟ ꯄꯥꯏꯈꯠꯂꯛꯇ꯭ꯔꯦ
ꯅꯪꯅ ꯀꯩꯗꯧꯔꯤꯕ ꯃꯣꯏ ꯃꯅꯥꯛꯇꯗꯤ
ꯑꯦ ꯑꯩꯗꯤ ꯀꯩꯅꯣꯗ ꯌꯥꯔꯦꯜꯗ ꯕꯥꯁꯤ ꯈꯣꯡꯕ ꯆꯠꯀꯦ ꯇꯧꯔꯝꯕꯅꯦ ꯑꯗꯩ ꯌꯥꯔꯦ ꯌꯥꯎꯖꯒꯦ ꯈꯜꯂꯝꯕꯗꯩ ꯀꯩꯅꯣ ꯌꯧꯁꯜꯂꯛꯑꯦ ꯃꯦꯒꯥꯔꯣꯝ ꯆꯠꯀꯦ ꯈꯜꯂꯝꯃꯦ ꯑꯗꯩ ꯃꯦꯒꯥꯔꯣꯝ ꯆꯠꯄꯖꯤꯗ ꯅ ꯑꯩꯅ ꯐꯝꯒꯦ ꯈꯟꯕ ꯖꯒꯥꯗꯣ ꯍꯥꯏꯗꯤ ꯑꯩ ꯑꯥ ꯃꯊꯛꯇ ꯀꯥꯈꯠꯂ ꯐꯝꯒꯦꯗꯤ ꯈꯟꯗꯕ ꯑꯃ ꯔꯤꯡ ꯔꯣꯠꯀꯤ ꯃꯅꯥꯛꯇ ꯑꯃ ꯂꯩꯗꯅ ꯀꯣꯐꯤ ꯁꯣꯞ ꯑꯃ
ꯎꯝ
ꯑꯗꯨꯏ ꯀꯣꯐꯤꯁꯣꯞꯇꯣ ꯐꯝꯒꯦ ꯇꯧꯕ ꯊꯣꯡ ꯍꯥꯡꯉꯝꯗ꯭ꯔꯦ ꯑꯗꯩ ꯈꯣꯏꯗꯧ ꯁꯥꯎꯅꯤꯡꯗꯅ ꯑꯃꯨꯛ ꯆꯠꯂꯦ
ꯅꯪ ꯏꯁ ꯅꯪ ꯑꯗꯨꯕꯨꯗꯤ ꯇꯌꯦꯜ ꯇꯌꯦꯜꯗ ꯂꯥꯛꯎꯨ ꯌꯥꯗ꯭ꯔꯣ ꯈꯣꯏꯁꯨ ꯈꯣꯏꯁꯨ ꯀ꯭ꯂꯥꯁ ꯇꯧꯗꯣꯏ ꯃꯄꯥꯟꯗ ꯃꯄꯥꯟꯗ ꯊꯣꯛꯑꯒ ꯀꯦꯟꯇꯤꯟꯗ ꯐꯝꯃ ꯂꯩꯕꯅꯦ
ꯃꯍꯥꯕꯂꯤ ꯆꯠꯂꯦ ꯏꯇꯣꯟ ꯐꯝꯃꯦ ꯕꯥꯁꯤ ꯈꯣꯡꯉꯦ ꯐꯅꯌꯥꯝ ꯀꯨꯏꯅ
ꯆꯤꯡꯃꯤ ꯑꯃꯗꯣ ꯂꯥꯛꯑꯣ ꯍꯥꯏꯕꯅꯦ ꯆꯤꯡꯃꯤ ꯑꯃꯗꯣ ꯒꯥꯔꯤ ꯂꯩꯇꯦ ꯂꯧꯕ ꯂꯥꯛꯀꯦꯔꯥ ꯂꯧꯕ ꯆꯠꯄꯗꯤ ꯉꯝꯃꯔꯣꯏꯅ ꯆꯠꯇ꯭ꯔꯦ ꯈꯣꯝꯗꯣꯛꯑꯦ ꯕꯥꯁꯤ ꯃꯉꯥ ꯇꯔꯨꯛꯃꯨꯛ ꯈꯣꯡꯗꯣꯛꯑ ꯃꯇꯨꯡꯗ ꯌꯨꯝ ꯍꯜꯂꯛꯑꯦ
ꯍꯨꯏꯅ
ꯏꯔꯨꯖ ꯃꯥꯏꯊꯔꯒ ꯍꯧꯖꯤꯛ ꯇꯨꯝꯃꯤ
ꯇꯧꯒꯗꯧꯅꯤ ꯇꯧꯒꯗꯧꯅꯤ ꯅꯤ
ꯄꯨꯛꯁꯦ ꯅꯨꯡꯉꯥꯏꯇ꯭ꯔꯦ ꯍꯥꯏꯕ ꯕꯥꯏ
ꯑꯗꯨꯃꯥꯏ ꯂꯩꯕꯗꯤ ꯌꯥꯔꯣꯏ
ꯑꯣ ꯃꯥꯏ ꯒꯣꯠ ꯋꯤꯀꯦꯜꯅ ꯍꯥꯏꯔꯛꯑꯕ ꯍꯥꯏꯖꯦ ꯑꯩꯖꯦ ꯈꯔꯗꯤ ꯇꯧꯔꯝꯃꯅꯤꯍꯦ
ꯑꯩ ꯑꯩꯒꯁꯤ ꯑꯣꯄꯣꯔꯆꯨꯅꯤꯇꯤ ꯌꯥꯝ ꯃꯥꯡꯉꯦ ꯅꯃꯥꯏꯃꯠ ꯑꯗꯨꯕꯨ ꯅꯩꯔꯛꯈꯤꯅꯤꯗ ꯅꯝꯕ꯭ꯔ ꯂꯩꯔꯤ
ꯍꯨꯝ ꯅꯝꯕ꯭ꯔ ꯂꯩꯔꯤ ꯀꯥꯏ ꯑꯦꯅꯤꯕꯣꯁ ꯍꯧꯖꯤꯛꯀꯤ ꯃꯇꯝꯗꯕꯨ ꯑꯁ ꯑꯩ ꯀꯩ ꯑꯗꯨꯏ ꯃꯇꯥꯡꯗꯗꯤ ꯊꯣꯏꯅ ꯈꯟꯗ꯭ꯔꯦꯗ
ꯃꯥꯖꯦ ꯊꯦꯡꯅ ꯂꯥꯛꯑꯦ ꯍꯦꯛ ꯀ꯭ꯂꯥꯁꯇ ꯊꯦꯡꯅꯔꯩꯁꯨ ꯑꯩꯒ ꯏꯍꯥꯟ ꯍꯥꯟꯅ ꯊꯦꯡꯅꯖꯩꯅꯦꯕ ꯑꯩꯅ ꯀꯩ ꯀꯩꯗꯧꯔꯨꯗꯣꯅ ꯑꯉꯥꯡꯒꯤ ꯑꯉꯥꯡ ꯈꯔ ꯄꯨꯊꯣꯛꯑꯒ ꯂꯥꯎꯍꯩ ꯅꯣꯏꯁꯨ ꯐꯥꯔꯝꯃꯥꯁꯤ ꯑꯗꯨ ꯅꯣꯏꯒ ꯆꯥꯟꯅꯕ ꯈꯜꯂꯨ ꯂꯥꯎꯅ ꯄꯨꯊꯣꯛꯎꯕꯅꯦꯕ ꯑꯃꯗꯤ ꯍꯦꯛꯇ ꯉꯥꯏꯔ ꯂꯩ ꯃꯥ ꯑꯃꯗꯤ ꯀ꯭ꯂꯥꯇ ꯑꯗꯨꯝ ꯂꯩꯍꯧꯋꯦꯕ
ꯎꯝ
ꯃꯥꯅ ꯑꯩꯉꯣꯟꯗ ꯏꯌꯥꯝꯕ ꯅꯪ ꯆꯠꯇ꯭ꯔꯣꯕ ꯆꯠꯇ꯭ꯔꯣꯕ ꯑꯩ ꯆꯠꯇ꯭ꯔꯣꯕ ꯑꯗꯨꯝ ꯛꯪꯉꯤꯁꯦ ꯀꯩꯅꯣ ꯁꯤꯅꯦ ꯑꯩꯅ ꯈꯜꯂꯤ ꯅꯪ ꯆꯠꯈꯤꯔꯣꯏꯗꯣ ꯆꯠꯈꯤꯔꯣꯏꯗꯣ ꯁꯨꯝ ꯍꯪꯕ ꯀꯩꯒꯤꯅꯣ ꯃꯥꯗꯤ ꯑꯣ ꯑꯃꯗꯣ ꯋꯥꯔꯤ ꯇꯧꯒꯦꯗ ꯃꯥꯗꯤ ꯍꯪꯉꯤꯕꯖꯥꯅꯤꯗꯅ
ꯑꯗꯨꯒꯤ ꯋꯥꯔꯤ ꯇꯧꯕꯕꯨ ꯃꯌꯥꯝ ꯃꯃꯥꯡꯗ ꯇꯧꯕꯗ ꯅꯨꯄꯤ ꯃꯔꯤ ꯇꯧꯕꯕꯨ ꯀꯩꯝ ꯈꯟꯗꯕꯤꯗ ꯁꯥꯟꯅꯒꯗꯕꯅꯤ ꯆꯝꯅ ꯅꯃꯥꯟꯅꯕꯤ ꯋꯥꯔꯤ ꯁꯥꯟꯅꯕꯗꯧꯅ ꯁꯥꯟꯅꯒꯗꯕꯅꯤ ꯃꯌꯥꯝ ꯃꯥꯡ
ꯑꯗꯨꯅꯦ ꯃꯥꯅ ꯑꯩꯉꯣꯟꯗ ꯉꯁꯥꯏꯗꯒꯤ ꯑꯩꯉꯣꯟꯗꯅꯦꯕ ꯅꯪ ꯆꯠꯈꯤꯔꯣꯏ ꯅꯪ ꯆꯠ ꯅꯪ ꯆꯠꯂꯗ꯭ꯔꯣ ꯏꯌꯥꯝꯕ ꯅꯪ ꯆꯠꯂꯗ꯭ꯔꯣ ꯈꯤꯔꯣꯏꯗ꯭ꯔꯣ ꯁꯨꯝ ꯍꯪꯕ ꯀꯩꯅꯣ ꯁꯤꯅꯦ ꯃꯥꯅ ꯑꯩꯉꯣꯟꯗ ꯍꯪꯉꯤꯁꯦ ꯑꯗ ꯀꯣꯟꯅꯗꯤ ꯒ꯭ꯌꯥꯟ ꯇꯥꯔꯛꯄ ꯑꯩꯒꯤ ꯑꯩꯒꯤ ꯑꯉꯥꯡꯈꯩ ꯈꯔ ꯑꯦꯁ ꯉꯁꯥꯏꯒꯤ ꯀꯩꯅꯣꯗꯣ ꯅꯨꯄꯤꯗꯣ ꯑꯁꯤ ꯅꯨꯄꯥꯖꯤꯅ ꯂꯧ ꯋꯥꯏ ꯇꯧ ꯂꯩꯒ꯭ꯔꯦꯍꯦ ꯍꯥꯏꯔꯛꯑꯦꯕ
ꯍ
ꯃꯩꯇꯩꯔꯣ
ꯃꯩꯇꯩꯅꯦ
ꯑ
ꯅꯨꯄꯤꯗꯤ ꯅꯨꯄꯤꯗꯤ ꯃꯩꯇꯩ ꯅꯠꯇꯦ
ꯑꯗꯨꯅꯦ ꯍꯥꯏꯁꯦ ꯑꯗꯨꯅꯦ ꯑꯩꯅ ꯍꯪꯏꯁꯦ ꯇꯝꯃꯦꯡꯂꯣꯡꯗꯩ ꯍꯥꯏꯔꯒ ꯃꯩꯇꯩ ꯔꯥꯅ
ꯃꯩꯇꯩꯂꯣꯟ ꯃꯩꯇꯩꯂꯣꯟ ꯐꯖꯅ ꯈꯪꯗꯦ
ꯃꯅꯤꯄꯨꯔꯤꯅꯦꯕ ꯃꯩꯇꯩ ꯅꯠꯇꯦꯕ ꯃꯩꯇꯩ ꯄꯨꯨꯔꯤ ꯅꯠꯇꯦꯕ
ꯇꯃꯦꯡꯂꯣꯡꯗꯒꯤ ꯍꯥꯏꯦ ꯇꯃꯦꯡꯂꯣꯡꯗꯒꯤ ꯍꯥꯏꯔꯒ ꯎꯝ
ꯇꯃꯦꯡꯂꯣꯡꯘ ꯕꯥꯏ ꯃꯩꯇꯩ ꯇꯥꯗꯦ ꯍꯥꯏꯕ ꯂꯩꯔꯕ ꯇꯩꯔꯣꯟꯗ ꯃꯩꯇꯩ ꯈꯔꯁꯨ ꯇꯥꯔꯝꯒꯅꯤ ꯑꯗꯨ ꯑꯣꯏꯕ꯭ꯔꯥ ꯁꯤꯅꯤ ꯑꯩꯅ ꯍꯪꯉꯤꯖꯦ ꯕꯥꯏ
ꯑꯗꯨ ꯅꯪꯒꯤꯗꯣ ꯑ
ꯃꯊꯪꯒꯤ ꯁꯟꯗꯦꯗ ꯆꯥꯛ ꯇꯧꯔꯁꯤ
ꯁꯟꯗꯦ ꯅꯠꯇꯗꯤ ꯌꯥꯗꯕ꯭ꯔꯣ ꯁꯦꯇꯔꯗꯦꯗꯤ
ꯁꯇꯔꯗꯦ ꯇꯨꯏꯁꯟꯗꯕ ꯑꯉꯥꯡꯒꯤ ꯉꯥꯏꯍꯨꯝ ꯈꯪꯉꯣꯏꯅꯤ
ꯑꯣ
ꯀꯩꯅꯣꯒꯤ ꯔꯤꯁꯞꯁꯨ ꯊꯣꯛꯂꯛꯑꯅꯤ ꯍꯥꯏꯕꯅꯦ ꯃꯥ ꯍꯥꯏꯗ꯭ꯔꯕꯥꯠ ꯂꯩ ꯍꯥꯏꯕꯅꯦꯕ
ꯑꯥ
ꯁꯞꯇꯣ ꯑꯃ ꯈꯃꯟ꯭ꯔꯣ ꯂꯗꯣꯅꯥꯗ
ꯈꯪꯑꯦ-ꯈꯪꯑꯦ
ꯑ ꯃꯥꯅ ꯊꯣꯛꯂꯛꯑꯒ ꯃꯥꯗꯤ ꯇꯤ ꯗꯦꯠ ꯇꯣꯟꯇꯤꯗ ꯊꯣꯛꯂꯛꯀꯅꯤ ꯍꯥꯏꯕꯅꯦ ꯑꯗꯨꯅ ꯑꯗꯨꯃꯥꯏꯅ ꯃꯊꯪ ꯁꯟꯗꯦꯒꯨꯝꯕꯘ ꯇꯧꯔꯁꯨ ꯄꯨꯟꯁꯦ ꯍꯥꯏꯈꯤꯕꯅꯤ ꯍꯣꯏ ꯕꯥꯏ ꯈꯣꯠꯂꯦꯗꯤ ꯍꯥꯏꯔꯛꯄꯅꯦꯕ ꯑ ꯐꯔꯦ ꯐꯔꯦ ꯆꯠꯂꯨꯔꯣ ꯒꯥꯔꯤ ꯍꯥꯏꯕꯨ ꯃꯥꯒꯤ ꯒꯥꯔꯤ ꯑꯃ ꯄꯨꯊꯣꯔꯛꯑꯅꯤ ꯑꯩ ꯑꯩꯈꯣꯏ ꯗꯥ ꯍꯣꯏ ꯍꯪꯒꯦ ꯑꯩꯈꯣꯏ ꯗꯥ ꯍꯣꯏ ꯌꯥꯎꯘ ꯇꯥꯏꯔꯗꯤ ꯏꯀꯣꯝ ꯀꯣꯝꯃꯦ ꯅꯠꯇꯕꯤꯗ ꯒꯥꯔꯤ ꯍꯥꯏꯁꯦ ꯑꯩꯈꯣꯏꯈꯛ ꯆꯠꯄꯩ ꯑꯣꯏꯇꯥꯔꯗꯤ ꯆꯠꯂꯒ ꯂꯩ ꯀꯤꯌꯔ ꯀꯤꯕꯁꯨ ꯑꯗꯨꯝ ꯊꯣꯛꯂꯛꯇꯣꯏꯅꯤꯅ ꯆꯤꯡꯅꯨꯡ ꯈꯣꯛꯀꯤ ꯑꯣꯏꯇꯥꯔꯒꯗꯤ ꯏ ꯀꯣꯟꯗ ꯀꯣꯟꯅꯗ꯭ꯔꯣ ꯒꯥꯔꯤꯗꯤ ꯃꯥꯏ ꯒꯥꯔꯤ ꯑꯃ ꯄꯨꯔꯛꯄ ꯃꯇꯝꯗ
ꯔꯦꯁꯞꯀꯤ ꯔꯦꯁꯞꯀꯤꯒꯥꯔꯤꯘꯣ ꯔꯦꯁꯞꯀꯤ ꯔꯦꯁꯞꯀꯤꯒꯥꯔꯤꯘꯣ ꯄꯨꯔꯘꯤ ꯑꯗꯨꯝ ꯆꯠꯅꯔꯦ ꯅꯣꯏ ꯅꯇꯥꯎ ꯔꯥꯍꯨꯟ ꯍꯥꯏꯔꯦ ꯀꯩꯁꯨ ꯌꯥꯎꯔꯣꯏ
ꯌꯥꯎꯔꯛꯀꯅꯤ ꯃꯥꯕꯨꯘꯤ ꯀꯩꯅꯣꯒꯤ ꯑꯣꯏꯕꯅꯤꯅ ꯍꯥꯏꯗꯤ ꯁꯞꯇꯣ ꯀꯣꯆꯤꯡꯗꯤ ꯂꯥꯛꯄꯅꯤꯅ ꯌꯥꯎꯔꯛꯀꯅꯤꯕ ꯑ ꯆꯠꯇꯣꯏꯁꯦ ꯅꯪꯅꯦ ꯆꯤꯡꯂꯦꯟꯗꯤ ꯀꯩꯁꯨ ꯆꯤꯡꯂꯦꯟ ꯍꯪꯁꯦ ꯍꯥꯏꯔꯣ
ꯎ ꯍꯪꯎꯅꯨꯘ ꯆꯥꯕ ꯌꯥꯏ ꯌꯥꯘꯦ ꯇꯧꯕꯅꯤꯅ
ꯑꯗꯨꯅ ꯅꯪꯅꯦ ꯑꯩꯅꯦ ꯔꯤꯁꯞꯅꯦ ꯔꯥꯍꯨꯜꯅꯦ ꯂꯟꯆꯟ-ꯂꯟꯆꯟ ꯍꯧꯔꯒ ꯑꯗꯨꯝ ꯌꯥꯔꯒꯅ ꯑꯩꯈꯣꯢ ꯃꯃꯥꯡ ꯑꯗꯨ ꯆꯠꯈꯤ ꯌꯥꯔꯦ ꯀꯩꯅꯣ
ꯍꯣꯢ ꯌꯥꯏ
ꯅꯠꯇ꯭ꯔꯒꯅ ꯃꯤ ꯑꯇꯣꯞꯄ ꯐꯪꯖꯦ ꯍꯥꯏꯔꯒꯅ ꯑꯩꯈꯣꯏ ꯗꯥ ꯍꯣꯏꯍꯪꯒꯦ ꯃꯥꯁꯨ ꯆꯠꯄ ꯇꯧ ꯂꯩꯔꯕꯅꯤꯅ ꯆꯤꯡꯅꯨꯡ ꯀꯣꯛ ꯇꯔꯥ ꯔꯃꯩꯗꯔ ꯀꯩꯅꯣꯝ ꯆꯥꯛ ꯆꯥꯎꯁꯦ ꯈꯣꯠꯂꯨꯁꯦꯅ ꯍꯥꯏꯔꯒ
ꯎꯝ
ꯄꯩꯁꯥꯗꯣ ꯀꯌꯥ ꯀꯌꯥ ꯄꯨꯊꯣꯛꯅꯗꯣꯏꯅꯣ ꯄꯩꯁꯥ ꯀꯌꯥ ꯀꯌꯥ ꯁꯨꯃꯥꯏꯗꯤ ꯀꯩ-ꯀꯩ ꯆꯥꯗꯣꯏꯅꯣꯗꯣ ꯍꯥꯏꯐꯦꯠ ꯍꯥꯏꯅꯔꯒ
ꯌꯥꯏ ꯂꯥꯟ ꯄꯧꯕ ꯌꯥꯏ ꯑꯦ ꯄ꯭ꯔꯤꯟꯁ ꯗꯤꯅꯦꯜ ꯗꯤꯅꯦꯜ ꯂꯧꯈꯠꯇ ꯌꯥꯔꯣꯏꯑꯦ
ꯑꯣ ꯑꯗꯨꯕꯨꯗꯤ ꯍꯥꯏꯅ ꯌꯥꯅꯤꯗ ꯆꯠꯇ ꯀꯨꯏꯔꯦꯅꯦ ꯃꯄꯥꯟꯗ ꯁꯨꯃꯥꯏꯅ ꯄꯤꯛꯅꯤꯛꯀ ꯆꯥꯕ ꯆꯠꯄꯁꯦ
ꯀꯨꯏꯔꯦ ꯆꯠꯇꯕ ꯃꯃꯥꯡ ꯆꯍꯤꯗꯩ ꯆꯠꯇ꯭ꯔꯦ
ꯃꯃꯥꯡ ꯆꯍꯤꯒꯤꯁꯨ ꯑꯔꯣꯏꯕ ꯈꯣꯏꯗꯧ ꯁꯝꯅ ꯆꯠꯈꯤꯕ
ꯈꯪꯗꯦꯗ ꯋꯥꯈꯜ ꯑꯃ ꯏꯅꯨꯡ ꯅꯨꯡꯉꯥꯏꯕꯝꯒ ꯈꯪꯗ꯭ꯔꯦꯗ ꯄꯨꯟꯁꯤꯁꯦ
ꯐꯪꯉꯔꯣꯏ ꯑꯗꯨꯗꯤ ꯅꯪ
ꯍꯥꯥ
ꯐꯪꯉꯔꯣꯏ
ꯐꯪꯉꯔꯣꯏ ꯑꯩꯗꯤ ꯐꯪꯉꯣꯏ ꯈꯪꯉꯦ ꯑꯗꯨꯗꯤ ꯑꯩꯗꯤ ꯁꯨꯃꯥꯏꯗꯤ ꯈꯪꯗꯦ ꯕꯥꯏ ꯑꯩ ꯍꯟꯗꯛꯀꯤ ꯐꯣꯔ ꯑꯩꯠꯇꯤ ꯐꯣꯔ ꯁꯤꯛꯁ ꯁꯕꯦꯟꯇꯤ ꯁ꯭ꯋꯥꯏ ꯂꯥꯛꯀꯅꯤꯗ ꯑꯩꯗꯣ ꯍꯥꯏꯗꯤ ꯀꯃꯥꯏ ꯍꯥꯏꯅꯤ ꯀꯩꯝ ꯈꯜꯂꯝꯗꯕꯅꯦꯕ ꯍꯩꯗꯣꯛꯏꯕꯨꯗꯤ ꯉꯔꯥꯡꯗꯒꯤ ꯈꯪꯉꯦꯕ
ꯎꯝ
ꯑꯗꯩ ꯉꯔꯥꯡ ꯍꯥꯏꯗꯣꯛꯔꯛꯄꯗꯣ ꯈꯪꯕꯗꯣ ꯑꯩꯅ ꯀꯦꯝꯇ ꯌꯦꯡꯉꯔꯣꯏ ꯈꯟꯕꯒꯤ ꯀꯦꯝ ꯌꯦꯡꯗꯕꯅꯦꯕꯗ ꯑꯩꯈꯣꯏ ꯅꯦꯒ ꯑꯩꯈꯣꯏ ꯕꯥꯏ ꯃꯌꯥꯝ ꯑꯃꯒ ꯑꯗꯨ ꯐꯣꯟ ꯍꯟꯖꯟ-ꯍꯟꯖꯟ ꯇꯧꯔꯛꯄ ꯑꯗꯩ ꯁꯨꯝ ꯑꯃꯨꯛ ꯃꯣꯏ ꯍꯥꯏꯗꯣ ꯀꯩꯅꯣ ꯁꯨꯝ ꯑꯗꯨ ꯃꯣꯏ ꯌꯨꯠꯇ ꯁꯨꯝ ꯌꯦꯡꯕꯗ ꯍꯥꯏꯐꯦꯠ ꯁꯨꯝ ꯍꯥꯠꯄꯗ ꯅꯨꯡꯉꯥꯏꯇꯕ ꯁꯨꯝ ꯕꯤꯠ ꯌꯥꯎꯁꯟꯂꯛ ꯑꯗꯥꯎꯗꯤ
ꯑꯩꯈꯣꯏ ꯀꯦꯔꯧ ꯑꯩꯈꯣꯏ ꯀꯦꯔꯣꯟꯁꯦ ꯖꯤꯖꯨ ꯊꯥ ꯀꯩꯅꯣ ꯅꯤꯠꯁꯨ ꯊꯥꯔꯦ ꯃꯥꯛꯁꯨ ꯋꯥꯡꯕꯅꯤꯅ ꯃꯥꯁꯦ ꯕꯤ ꯐꯥꯔꯝꯒꯨꯝꯕ ꯑꯗꯨꯒꯨꯝꯕ ꯑꯣꯏꯅ ꯇꯝꯕꯅꯕꯨ ꯍꯦꯟꯅ ꯀꯥꯟꯅꯔꯅꯤ ꯆꯍꯤ ꯃꯥꯡꯍꯟꯗꯕꯤꯗ ꯃꯣꯏꯖꯦ ꯅꯨꯄꯤ ꯃꯆꯥ ꯑꯣꯏꯗꯨꯅ
ꯕꯤꯐꯥꯝ ꯃꯅꯤꯄꯨꯔꯗ ꯊꯕꯛ ꯂꯩꯇꯦ ꯕꯥꯏ
ꯎꯝ ꯂꯩꯗꯤ ꯂꯩꯔꯤꯅꯤꯗ ꯃꯅꯨꯡꯗ ꯍꯥꯞꯆꯤꯟꯕꯩ ꯋꯥꯅꯤ
ꯅꯪ ꯑꯗꯨ ꯉꯝꯅꯤꯗꯤ ꯇꯝꯍꯜꯂꯣꯗ ꯇꯥꯔꯗꯤ ꯕꯤꯐꯥ ꯃꯅꯤꯄꯨꯔꯗ ꯇꯝꯍꯜꯂꯣꯏꯁꯤꯦ
ꯀꯅꯥꯅ ꯍꯥꯞꯇꯣꯏꯅꯣ ꯃꯩꯒꯤꯗ ꯂꯩ ꯃꯩꯒꯤꯗ ꯂꯣꯏ ꯂꯩꯔꯒ
ꯃꯥꯅ ꯅꯔꯁꯤꯡꯒꯨꯝꯕ ꯇꯝꯒꯦ ꯑꯗꯩ ꯑꯗꯨꯒꯨꯝꯕ ꯇꯝꯒꯦꯗꯨꯅ ꯃꯈꯜ ꯑꯃ ꯑꯣꯏꯔꯦ ꯑꯗꯨꯒ ꯕꯤꯐꯥ ꯃꯗꯤ ꯊ ꯂꯩ ꯂꯩꯇꯦ
ꯅꯔꯁꯤꯡ ꯇꯝꯕꯁꯨ ꯀꯥꯟꯅꯗ꯭ꯔꯦꯕꯣ ꯅꯔꯁꯤꯡꯒꯤ ꯅꯔꯁꯤꯡ ꯉꯥꯛꯇ ꯉꯥꯏꯈ꯭ꯔꯦ ꯅꯔꯁ ꯅꯔꯁꯅ ꯋꯥꯏꯖꯥꯏꯔꯦ ꯚꯥꯏ
ꯣꯏ ꯅꯪꯒꯤ ꯅꯪꯒꯤꯗꯤ ꯑꯦꯛꯁ ꯑꯅꯤ ꯅꯔꯁꯅꯤꯅꯦꯀꯣ
ꯑꯅꯤꯕ ꯑꯃꯅ ꯀꯅꯥ
ꯃꯕꯕꯤꯅꯥꯒ ꯗꯤꯄꯥꯂꯤꯒ
ꯋꯥꯔꯤꯗꯤ ꯑꯩꯅ ꯀꯣꯏꯔꯝꯕꯗꯧꯅ ꯑꯃꯗꯨꯕꯨ ꯏꯁ ꯋꯥꯔꯤꯗꯤ ꯁꯠꯇꯣꯛꯎ
ꯑꯅꯤꯅꯦ ꯍꯥꯏꯕ ꯍꯥꯏꯗꯤ ꯑ ꯑꯥ ꯑꯥ
ꯀꯅꯥ ꯀꯅꯥ ꯆꯤꯊꯔꯤꯁꯤ ꯀꯅꯥ ꯀꯅꯥ ꯆꯤꯊꯔꯤꯦ ꯑꯗꯨꯝ ꯅꯣꯏ ꯚꯥꯕꯤ ꯑꯣꯏꯕ ꯌꯥꯕ ꯂꯤꯁꯇ ꯁꯦꯝꯃꯣ
ꯗꯥꯏ ꯁꯤꯗꯨꯕꯨ ꯀꯩ ꯇꯧꯈ꯭ꯔꯖꯥꯠꯅꯣ
ꯍꯣꯏ ꯃꯥꯁꯨ ꯃꯥꯁꯥꯞꯇꯔꯨ
ꯍꯣꯏ
ꯅꯣꯏꯒꯤ ꯑꯃ ꯅꯣꯏ ꯌꯨꯝꯊꯪꯅꯕ ꯑꯃꯔꯤꯌꯥ ꯑꯗꯨꯕꯨ ꯀꯩꯅꯣ ꯃꯥꯅ ꯇꯝꯃꯤꯁꯦꯚꯥꯏ
ꯑꯩ ꯈꯪꯗꯦꯚꯥꯏ
ꯀꯜꯂꯦ ꯌꯨꯝꯊꯪꯅꯕꯅꯦ ꯍꯥꯏ ꯑꯩꯅꯁꯨ ꯏꯟꯇꯔꯦꯁ ꯂꯩꯁꯨ ꯍꯥꯏ ꯀꯝ ꯌꯦꯡꯗꯦ ꯚꯥꯏ ꯀꯜꯂꯦ
ꯃꯥꯟꯅꯕ ꯑꯃ ꯂꯩ ꯍꯧꯕ ꯀꯩ ꯀꯥꯟꯗꯅ
ꯌꯦꯛꯊꯣꯛꯄ ꯅꯨꯄꯤꯗ ꯏꯟꯇꯔꯦꯁ ꯂꯩꯒꯗ꯭ꯔꯕ
ꯑꯗꯨꯒ ꯀꯩꯅꯣ ꯃꯣꯏꯁꯤ ꯀꯩꯅꯣ ꯁꯥꯐꯝꯁꯤ ꯃꯣꯏꯔꯥꯡꯗꯣ
ꯎꯝ
ꯄꯠꯇꯦ ꯍꯩꯗꯧꯕꯩ ꯑꯣꯏꯕꯤꯅꯣ ꯃꯣꯏꯔꯥꯡꯁꯦ ꯍꯥꯄꯨꯝꯁꯦ ꯃꯣꯏꯔꯥꯡ ꯁꯂꯥꯏꯔꯛꯏ ꯁꯄꯝꯁꯦ ꯃꯥꯡꯁꯤꯗ ꯑꯣꯏꯇꯥꯔꯗꯤ ꯍꯥꯏꯩꯅꯗꯗꯤ ꯑꯩꯗꯤ ꯃꯣꯏꯔꯥꯡ ꯊꯦꯝꯕ ꯃꯇꯝꯪ ꯑꯣꯏꯔꯕ꯭ꯔꯥ ꯈꯟꯕꯅꯦ ꯃꯣꯏꯔꯥꯡꯁꯤꯗ ꯍꯥꯏꯁꯦ ꯚꯏ ꯌꯨꯝꯅꯥ ꯀꯩꯀꯩꯗꯒꯤ ꯑꯃꯇ ꯌꯦꯡꯉꯨꯅꯦ ꯃꯣꯏꯔꯥꯡ ꯁꯂꯥꯏꯗ ꯀꯩꯀꯩꯅꯣ ꯑꯩ ꯅꯣꯏ ꯚꯥꯚꯡ ꯆꯤꯗ ꯑꯝꯇ ꯈꯟꯕꯣ
ꯑꯩ ꯑꯩꯒꯤ ꯗꯥꯏꯗꯣ ꯑꯩ ꯗꯥꯏꯔꯤꯗꯣ ꯐꯥꯀꯠꯂꯣ ꯍꯥꯏꯔꯣ ꯑꯩ ꯄꯨꯔꯥꯟꯗꯣ
ꯄꯥꯈꯠꯂꯛ ꯑ ꯑꯁꯤ ꯌꯥꯗ꯭ꯔꯦ ꯚꯥꯏ ꯁꯤꯗꯤ ꯏꯇꯅꯦꯦ ꯑ ꯊꯋꯥꯏ ꯅꯨꯡꯉꯥꯏꯇꯕꯣꯍꯩ ꯑꯃ ꯇꯟꯁꯤꯜꯂꯦ ꯍꯧꯖꯤꯛ ꯑꯩ ꯊꯋꯥꯏ ꯅꯨꯡꯉꯥꯏꯔꯝꯕ ꯃꯈꯈꯩ ꯂꯣꯏ ꯅꯨꯡꯉꯥꯏꯈꯤꯗ꯭ꯔꯦ
ꯎꯝ
ꯅꯪꯒꯤ ꯀ꯭ꯔꯤꯄꯥꯗꯒꯤ
ꯄꯨꯊꯣꯛꯀꯅꯤ ꯄꯨꯊꯣꯛꯀꯅꯤ ꯉꯁ ꯑꯩ ꯗꯦꯍꯤ ꯊꯥ ꯑꯃꯒꯤꯒꯤ ꯑꯝꯇ ꯆꯠ ꯇꯦꯂꯤꯁꯦ ꯊꯥ ꯑꯃ ꯏꯈꯤꯇꯪ ꯆꯥꯎ ꯁꯠꯇꯣꯛꯑꯒ ꯑꯣꯖꯥꯒꯤ ꯐꯥꯜ ꯑꯣꯏꯅ ꯁꯨꯕꯤꯔꯗ꯭ꯔꯥ ꯈꯪꯗꯦ ꯀꯣꯂꯦꯖ ꯍꯜꯂꯒ ꯌꯨꯝꯗ ꯑꯁꯨꯃꯥꯏ ꯌꯨꯝꯗ ꯌꯨꯝꯗ ꯌꯨꯝꯗ ꯍꯜꯂꯛꯄꯁꯨ ꯌꯥꯝ ꯇꯜꯂꯦ ꯑꯗꯨꯅ ꯂꯣꯏꯔꯒ ꯁꯥꯔ ꯑꯩꯁꯨ ꯑꯗꯨꯝ ꯅꯣꯡꯃꯒꯤ ꯑꯗꯨꯝ ꯈꯔ ꯈꯔ ꯁꯥꯔꯒ ꯁ꯭ꯋꯥꯏ ꯑꯗꯨꯝ ꯌꯥꯅꯤ ꯅꯨꯡꯇꯤꯒꯤ ꯅꯠꯇ꯭ꯔꯁꯨ ꯍꯞꯇꯥ ꯑ ꯑꯃꯗ ꯑꯍꯨꯝ ꯑꯍꯨꯝꯨꯛꯇꯪ ꯁꯨ ꯁꯨꯖꯔꯒꯦ
ꯚꯣꯏ ꯑꯗꯨꯃꯥꯏꯅ ꯌꯥꯇꯥꯥꯔꯗꯤ ꯑꯩꯁꯨ ꯇꯝꯃ ꯈꯤꯇ ꯌꯥꯎꯈꯤꯕꯕꯩ ꯑꯗꯨꯃꯥꯏꯅ ꯈꯤꯇꯪ ꯊꯕꯛ